ꯇ꯭ꯔꯣ
ꯑꯣ ꯇꯥꯏ ꯃꯔꯨ ꯃꯔꯨꯞ
ꯑꯣ ꯑꯁ ꯃꯔꯨꯞꯀꯤ ꯈꯣꯟꯖꯦꯜꯁꯤ ꯀꯨꯏꯔꯦꯅ ꯇꯥꯈꯤꯗꯕ ꯑꯁ
ꯑꯁ ꯑꯣꯟꯊꯣꯛꯇ꯭ꯔꯦ ꯃꯔꯨꯞꯖꯤꯁꯤꯕ ꯑꯩꯗꯤ ꯀꯅꯥꯅꯣꯛ ꯈꯜꯂꯨꯨꯔꯦ
ꯍꯣꯏꯅꯦ ꯃꯔꯨꯞ ꯑꯁ ꯃꯔꯨꯞ ꯑꯩꯁꯨ ꯃꯔꯨꯞ ꯐꯣꯟ ꯇꯧꯕꯁꯤ ꯄꯥꯏꯕꯤꯔꯛꯑꯣꯏꯗ꯭ꯔꯥ ꯈꯜꯂꯨꯕꯅꯤ ꯄꯥꯏꯗꯤ ꯄꯥꯏꯔꯛꯑꯦ ꯍꯥ ꯍꯥ ꯑꯍꯥ ꯍꯥ
ꯎꯝ ꯍꯝ ꯍꯝ ꯀꯥꯏꯗꯩꯩ ꯃꯔꯨꯞꯇ ꯐꯣꯟ ꯁꯨꯛꯇꯧ ꯃꯔꯨꯞꯇ ꯐꯣꯟ ꯁꯨꯛꯇꯧ ꯇꯧꯕꯤꯔꯛ ꯇꯦ ꯈꯜꯂꯝꯃꯤꯌꯦ ꯑꯩ
ꯑꯁ ꯔꯕꯔꯗꯨꯅꯤ ꯇꯧꯒꯦ ꯈꯜꯂꯒ ꯊꯕꯛꯁꯦ ꯆꯤꯟꯃꯟꯗꯅ ꯀꯣꯅꯪꯁꯦ ꯑꯁ
ꯎꯝ
ꯑꯉꯥꯡꯁꯤꯡꯁꯨ ꯆꯥꯎꯁꯤꯜꯂꯃꯤꯅ ꯑꯁ ꯑꯉꯥꯡꯁꯤꯡꯕꯨ ꯁꯦꯟꯅꯕ ꯀꯩꯕꯨ ꯇꯧꯕꯔꯣ ꯅꯪꯁꯤ ꯊꯕꯛ ꯈꯔ ꯆꯤꯂꯦꯅꯦ
ꯑꯣ ꯑꯣ
ꯑꯉꯥꯡꯁꯤꯡ ꯎ ꯎꯝ ꯃꯥꯅꯤ ꯃꯥꯅꯤ ꯑꯉꯥꯡꯁꯤꯡꯗꯣ ꯑꯉꯥꯡ ꯑꯉꯥꯡꯗꯨ ꯑꯉꯥꯡ ꯅꯨꯄꯤꯗꯨ ꯑꯁ ꯍꯧꯖꯤꯛ ꯑꯩꯈꯣꯏꯒꯤ ꯁꯟ ꯁꯥꯟꯅ ꯈꯔ ꯆꯠꯄ ꯍꯥꯏꯔ ꯍꯧꯔꯛꯄꯒꯤ ꯌꯥꯝ ꯂꯤꯡꯕ ꯇꯥꯏꯃꯤꯡꯗꯣ
ꯎꯝ ꯎꯝ ꯎ
ꯁ ꯁꯟꯅꯕ ꯆꯪꯉꯦ ꯑꯁ ꯁꯤꯅꯗ꯭ꯔꯗꯤ
ꯑꯣ ꯐꯩꯅꯦ ꯑꯗꯨꯗꯤꯥꯎ ꯅꯨꯄꯤꯅ ꯈꯔ ꯁꯦꯟꯅꯗ꯭ꯔ ꯌꯥꯎꯗꯦ ꯅꯨꯄꯤꯗ ꯈꯛꯇ ꯊꯗꯣꯛꯁꯨ
ꯃꯥꯅꯤ ꯃꯥꯅꯤ ꯑꯗꯒꯤ ꯃꯥ ꯅꯨꯡꯉꯥꯏ ꯇꯧꯕ ꯑꯗꯩ ꯅꯨꯄꯤꯗꯨꯁꯨ ꯑꯩꯒꯤ ꯅꯨꯄꯤꯗꯨꯁꯨ ꯍꯟꯗꯛꯇꯨ ꯃꯁꯥ ꯅꯨꯄꯤꯠ ꯄꯤ ꯄ ꯅꯥꯕ ꯍꯥꯏꯇꯥꯔꯦ
ꯎꯝ
ꯑꯗꯨꯃꯥꯏꯅꯥ ꯇꯧꯔꯒꯥ ꯅꯕꯅꯤꯅꯥ ꯑꯩꯅꯥ ꯈꯔꯥ ꯌꯦꯡꯖꯤꯟꯗꯔ꯭ꯗꯤ ꯌꯥꯗꯔ꯭ꯦꯅꯦ ꯃꯤꯔꯣꯜ ꯂꯩꯇꯕꯅꯤꯅ
ꯃꯅꯤ
ꯇꯧꯕꯅꯤꯅ
ꯑꯣꯏꯅꯣ ꯈꯔ ꯈꯔ ꯃꯇꯦꯡ ꯄꯥꯡ ꯌꯥꯦ ꯑꯅꯤ
ꯃꯥ ꯃꯔꯨꯞꯕꯨ ꯍꯧꯖꯤꯛ ꯀꯩꯀꯩ ꯍꯣꯠꯅꯔꯤꯒꯦ ꯀꯃꯥꯏꯅ ꯇꯧꯒ ꯑꯁ ꯀꯏꯅ
ꯏꯁ ꯃꯔꯨ ꯍꯨꯖꯤꯛꯀꯥꯟꯁꯤ ꯁꯥꯒꯤ ꯆꯦꯟꯊꯣꯛ ꯂꯝꯕꯤ ꯑꯃ ꯊꯤꯅꯕ ꯊꯕꯛ ꯑꯃ ꯀꯩ ꯑꯃ ꯊꯤꯅꯕ ꯀꯟꯅ ꯇꯧꯖ ꯃꯔꯗꯤ
ꯎꯝ ꯐꯩ ꯑꯗꯨꯅꯤꯃꯛ ꯇꯧꯔꯗꯤ ꯎꯝ ꯃꯣꯏꯄꯗꯅꯤ ꯍꯥꯏꯁꯨ ꯑꯁ ꯑꯩꯁꯨ ꯍꯟꯗꯛꯁꯤ ꯉꯝꯕ ꯉꯝꯗꯕ ꯑꯩꯈꯣꯏꯒꯤ ꯗꯨꯀꯥꯟ ꯑꯃ ꯍꯥꯏ ꯇꯥꯔꯦꯅꯦ ꯍꯥꯡꯉꯦꯅꯦ ꯁꯟ ꯇꯣꯪꯖꯤꯜꯂꯒ ꯗꯨꯀꯥꯟ ꯑꯃ ꯌꯥꯝ ꯆꯥꯎꯕ ꯅꯠꯇꯦꯗ ꯀꯩꯅꯣꯒꯤ ꯗꯨꯀꯥꯟ ꯍꯥꯏꯇꯥꯔꯦꯅꯦ ꯑꯩꯈꯣꯏꯒꯤ ꯐꯤꯒꯤ ꯗꯨꯀꯥꯟ ꯍꯥꯏꯇꯥꯔꯦ ꯌꯥꯝ ꯆꯧꯅ ꯍꯉꯅ ꯇꯤꯅꯤꯒ ꯍꯥꯞꯄꯒ ꯇꯧꯕ ꯅꯠꯇꯦꯗ ꯑꯩꯈꯣꯏꯒꯤ ꯏꯁꯥꯅ ꯑꯩꯈꯣꯏ ꯇꯧꯖꯕ ꯍꯥꯏꯇꯥꯔꯦ
ꯎꯝ
ꯇꯦꯛ ꯇꯦꯛ ꯇꯧꯕ ꯍꯧꯔꯦ ꯍꯦꯛꯇꯣ ꯄꯣꯠꯁꯤ ꯌꯥꯝ ꯁꯤ ꯠꯇ ꯑꯣꯏꯗꯦ ꯍꯧꯖꯤꯛꯁꯤ ꯄꯣꯠꯁꯤ ꯌꯥꯝ ꯇꯥꯡꯈꯠꯂꯛꯑꯦꯅꯦ ꯅꯣꯡꯃ ꯅꯣꯡꯃꯒꯤ ꯍꯥꯏꯇꯥꯔꯦ ꯄꯁꯤ ꯀ ꯑꯗꯔꯦ ꯍꯧꯁ
ꯑꯩ ꯃꯔ ꯑꯗꯨꯅꯤ ꯗꯨꯀꯥꯟ ꯐꯤ ꯗꯨꯀꯥꯟ ꯍꯥꯡꯉꯦ ꯃꯣꯏ ꯐꯧ ꯐꯩ ꯃꯔꯗꯤ ꯀꯔꯤꯝ ꯑꯩꯉꯣꯟꯗꯪꯕ ꯉꯝꯗꯦꯅꯦ
ꯑꯁ ꯑꯗꯨꯅꯤ ꯃꯔꯨꯞ ꯑꯗꯨꯅꯤ ꯊꯕꯛꯁꯤ ꯆꯤꯟꯕꯅꯤ ꯃꯔꯨꯞꯛꯇ ꯁꯤ ꯇꯧꯗꯣꯔꯦ ꯈꯣꯠꯇꯣꯔꯦ ꯑꯇ ꯍꯥꯏꯕꯒ ꯅꯪꯗ꯭ꯔꯦ ꯍ ꯅꯛꯇꯤ ꯃꯔꯨꯞ ꯑꯥꯡꯕꯨ ꯁꯅꯗꯔꯥ ꯀꯩꯕꯨ ꯇ꯭ꯔꯥꯎ ꯎꯝ ꯂꯩꯗꯤ ꯌꯥꯗꯅ ꯃꯥꯅꯤ ꯎ ꯃꯔꯄꯨ ꯏ ꯆ ꯆꯥꯔꯕꯣ ꯀꯩ ꯀꯩ ꯃꯊꯦꯜ ꯆꯥꯔꯒꯦ
ꯑꯝ
ꯆꯤꯟꯖꯥꯛ ꯏꯁꯤꯡ ꯆꯥꯔꯤ ꯃꯔꯨꯞ ꯃꯔꯨꯞꯇꯤ ꯆꯥꯔꯕꯣ
ꯆꯥꯛ ꯏꯁꯤꯡ ꯃꯔꯨꯞꯩꯁꯨ ꯆꯥꯔꯦ ꯀꯩ ꯀꯩ ꯀꯩ ꯃꯊꯦꯜ ꯆꯥꯒꯦ ꯃꯔꯨꯞ
ꯑꯁ ꯃꯔꯔ ꯃꯁꯤꯁꯤꯗꯤ ꯑꯩꯁꯦ ꯁꯨꯝ ꯀꯩꯅꯣ ꯎꯇꯤ ꯆꯥꯅꯤꯡꯉꯦꯗꯀꯣ ꯃꯔꯣ
ꯎꯝ
ꯇꯇꯤ ꯑꯁꯪꯕꯨ ꯉꯁꯥꯏ ꯅꯨꯡꯗꯥꯡ ꯋꯥꯏꯔꯝꯗꯒꯤ ꯊꯛꯜꯂꯛꯑꯒ ꯑꯅꯥꯁꯤ ꯍꯦꯛ ꯄꯣ ꯍꯣꯏ ꯄ ꯆꯖꯣꯏꯦ ꯣ
ꯑꯣ
ꯑꯁꯪ ꯈꯔ ꯌꯥꯝ ꯌꯥꯡꯉꯒꯗꯤ ꯁꯪꯉꯤꯗꯅ ꯍꯥꯎ
ꯃꯥꯅꯤ ꯃꯥꯅꯤ ꯍꯥꯎꯕꯅꯤ ꯎꯇꯤꯤꯁ ꯑꯁꯪꯕ ꯍꯥꯏ ꯌꯥꯝ ꯃꯔꯨꯞꯅꯁꯨ ꯅꯍꯥꯟꯋꯥꯗꯒꯤ ꯄꯥꯝꯕꯩ ꯆꯥꯡꯉꯤꯅ
ꯎꯝ ꯑꯣ ꯆꯁꯨ ꯍ ꯇꯧꯋꯦ ꯑꯗꯨꯒ ꯆꯥꯝꯋꯥꯔꯤꯁꯤꯡꯁꯨ ꯑꯗꯨꯝ ꯇꯧꯔꯦ ꯁꯋꯥ ꯍ ꯃꯣꯏ ꯀꯪꯅ ꯇꯧꯔꯒ ꯃꯅꯥ ꯃꯁꯤꯡꯁ ꯃꯍꯥꯛ
ꯃꯥꯅꯤ ꯆꯣ ꯎꯝ ꯇ ꯑꯃꯨꯛ ꯍꯥꯏꯗꯤ ꯁꯤꯡꯖꯨꯗꯨ ꯑꯃꯒ ꯑꯩꯈꯣꯏꯒꯤ ꯄꯥꯐꯣꯔꯠ ꯑꯃꯒ ꯁꯠ ꯇꯥꯎꯕꯤꯕ ꯍꯥꯏꯇꯥꯔꯦ ꯑꯗꯨꯗ ꯅꯦꯅ ꯀꯔꯤ ꯑꯩꯈꯣꯏꯒꯤ ꯆꯞ ꯆꯥꯅꯕꯗꯣ ꯃꯥꯒꯤ ꯄꯄꯨ ꯃꯁ ꯌꯥꯕꯅꯦ ꯌꯥꯝ ꯆꯥꯅꯩꯕꯨꯗꯤꯤꯒ
ꯎꯝ ꯎꯝ ꯎꯝ
ꯍꯣꯜ ꯆꯅꯗꯅ ꯑꯩ ꯇꯣ ꯑ ꯍꯥꯎꯅꯤ ꯍꯥꯎꯅꯤ
ꯍ ꯍꯣꯏ ꯊ ꯍ ꯀꯥꯏ ꯑ ꯁꯍꯔ ꯃꯔꯔ ꯀꯩꯗꯦ
ꯑꯣ
ꯇꯤꯁꯦ ꯈꯔ ꯄꯥꯝꯕ ꯍꯥꯏꯇꯥꯔꯦ ꯑꯩꯗꯤ ꯆꯒꯦꯝ ꯀꯩꯀꯥꯡꯗꯤ ꯀꯌꯥ ꯄꯥꯝꯗꯦꯕꯣ ꯃꯔꯣ ꯑꯩꯣꯏ ꯏꯄꯥ ꯏꯄꯨ ꯇꯧ ꯎꯇꯤꯁꯤꯅꯨꯛ ꯈꯔ ꯍꯦꯟꯅ ꯄꯥꯝꯕꯩꯩꯅꯣ ꯁꯣꯝꯒꯤ ꯆꯒꯤ ꯑ ꯅꯅꯨꯡ ꯏꯁꯥꯗ ꯑꯩꯣꯏꯔ ꯃꯇꯨꯡꯗ ꯑꯗꯨ ꯄꯥꯝꯗꯕ ꯍꯥꯏꯇꯥꯔꯦ
ꯃꯥꯅꯤꯅꯦ ꯍꯣꯏꯖꯥ ꯀꯩ ꯀꯩꯗꯨ ꯆꯥꯄ ꯀꯛꯅꯗꯕ ꯂꯩꯕꯅꯤꯅ
ꯑꯣ ꯑꯗꯨꯒꯤ ꯑꯩ ꯆꯒꯦꯝꯛ ꯀꯌꯥ ꯆꯥꯔ ꯎꯗꯤꯖꯤ ꯀꯧꯕ ꯎꯠꯇꯖ ꯑꯁꯥꯝ ꯃꯠꯇꯩ ꯆ ꯑꯁ ꯑꯩꯈꯣꯏ ꯄꯥꯎꯆꯛꯅ ꯆꯥꯕ ꯍꯥꯏꯇꯥꯔꯦ ꯃꯇꯥꯡꯗꯗ ꯁꯣꯜꯂꯒ ꯌꯥꯝꯅ ꯇꯨꯏꯃꯣꯟ ꯆꯥꯏꯗꯁꯨ ꯃꯈꯨꯟ ꯋꯥꯡꯉꯦ ꯑꯗꯨꯅꯀꯣ ꯃꯊꯥꯡ
ꯃꯥꯅꯦ ꯃꯥꯅꯦ
ꯑꯣ ꯆꯥꯕ ꯑꯗꯨꯅ ꯏꯇꯥꯎꯍꯣꯏꯗꯤ ꯀꯩ ꯃꯊꯦꯜ ꯆꯥꯔꯕ
ꯑꯩꯈꯣꯏꯁꯨ ꯉꯁꯤ ꯀꯩꯅꯣ ꯇꯧꯔꯦ ꯃꯔꯨꯞ ꯆꯝꯊꯣꯡꯉ ꯉꯁꯤ ꯑꯩꯈꯣꯏꯒꯤ ꯀꯩꯅꯣꯗꯣ ꯁꯧꯒ꯭ꯔꯤꯗꯣ ꯆꯧꯤ ꯆꯝꯊꯣꯛ ꯑꯃ ꯇꯧꯔꯦ ꯑꯗꯨꯒ ꯀꯩꯅꯣ ꯇꯧꯔꯒ ꯑꯉꯥꯡꯒꯤꯅꯤ ꯍꯥꯏꯗ ꯁꯨꯝ ꯉꯥ ꯑꯃ ꯂꯩꯔꯦ ꯕꯖꯥꯔꯗꯒꯤ ꯑꯗꯨꯒ ꯅꯥꯄꯤ ꯆꯥꯕꯤꯗꯣ
ꯑꯣ
ꯑꯗꯨꯒ ꯇꯥꯎ ꯊꯣꯛꯑꯒ ꯆꯥꯔꯦ ꯍꯥꯏꯇꯥꯔꯦ
ꯎꯝ ꯑꯣ ꯆꯝꯅ ꯆꯥꯔꯒ ꯉꯥ ꯉꯧꯔ ꯆꯥꯔꯁꯤꯅꯦ ꯃꯔꯨꯞ ꯀ ꯌꯥꯝ ꯍꯥꯎꯅ ꯆꯥꯕꯒꯤ ꯃꯑꯣꯡꯅꯦ ꯑꯗꯨꯗꯤ
ꯁꯨꯝꯊꯣꯡ ꯑꯃꯒ ꯍꯥꯏꯇꯥꯔꯦ ꯑ ꯇ ꯍꯥꯎ ꯄꯝꯒ ꯆꯔꯦ ꯍꯥꯏꯠꯇꯦ ꯇꯥꯡꯉꯦ ꯅꯤꯡꯉꯁꯨ ꯍꯧꯖꯤꯛ ꯎꯝ
ꯑꯗꯨꯅꯦ ꯍꯧꯖꯤꯛꯀꯥꯟ ꯃꯔꯨꯞ ꯉꯥꯁꯤ ꯀꯤꯂꯣꯗ ꯀꯌꯥ ꯀꯌꯥ ꯂꯩꯔꯒꯅꯦ
ꯑꯁ ꯇꯥꯡꯉ ꯀꯂꯣꯗ ꯅꯕꯤ ꯆꯕꯤꯗ ꯀꯣ ꯀꯩꯅꯅꯣ ꯌꯖꯧꯦ ꯑꯁ ꯑ ꯆꯥꯅꯤ ꯆꯥꯅꯤ ꯄꯤꯔꯝꯃꯦ ꯑꯁ ꯇꯥꯡꯉꯦ ꯐꯖꯅ ꯑꯗꯣ
ꯀꯤꯂꯣ ꯑꯆꯧꯕ ꯂꯧꯔ ꯃꯆꯥ ꯂꯧꯔ ꯔꯅꯤ
ꯑꯆ ꯑꯆꯧꯕꯅꯤ ꯏꯇꯥꯎ ꯉꯥꯕꯨꯗꯤ ꯑꯗꯨ ꯀꯩꯅꯣ ꯇꯧꯗꯕ ꯍꯥꯏꯇꯥꯔꯦ ꯍꯥꯟꯅꯗꯤ ꯆꯥꯝꯌꯥꯡꯈꯩ ꯒꯨꯝꯕꯅ ꯑꯝ ꯌꯥꯕꯅꯦꯕ
ꯎꯝ
ꯁꯤ ꯆꯅꯤ ꯌꯧꯔꯦ ꯑꯁ ꯄꯣꯠꯁꯤ ꯀꯩꯅꯣ ꯇꯧꯔꯦ ꯂꯧꯗ ꯌꯥꯗꯅ ꯂꯧꯔꯦ ꯍꯥꯏꯇꯥꯔꯦ
ꯎꯝ ꯃꯥꯟꯅꯤ ꯃꯔꯨꯞ ꯆꯗ
ꯃꯥꯟꯅꯦ
ꯍꯣꯏ ꯆꯥꯕ ꯍꯤꯡꯕ ꯉꯝꯃꯤꯅ ꯑꯍꯥꯎꯕ ꯈꯔ ꯆꯥꯗꯔ꯭ꯗꯤ ꯀꯃꯥꯏꯅ ꯇꯧꯅꯤ
ꯑꯣ ꯆꯥꯏꯌꯦ ꯐꯔꯦ ꯆꯥꯗꯔ꯭ꯗꯤ ꯀꯥꯔꯥꯏꯗꯒꯤ ꯀꯃꯥꯏꯅ ꯇꯧꯔꯣ ꯀꯃꯥꯏꯅ ꯇꯧꯗꯣꯏꯅꯣ
ꯃꯥꯟꯅꯦ ꯃꯥꯟꯅꯦ ꯑꯗꯨ ꯃꯔꯨ ꯑꯣꯏꯔꯤꯗꯤ ꯅꯣꯡꯃ ꯄꯨꯟꯁꯤ ꯆꯥꯛ ꯏꯁꯤꯡ ꯑꯃ ꯆꯥꯁꯦ
ꯌꯥꯏ ꯌꯥꯏꯑꯦ
ꯎꯝ ꯑꯉꯥꯡꯁꯤꯡꯁꯨ ꯑꯁ ꯂꯦꯡꯕꯅꯤꯅ ꯃꯥꯁꯨ ꯁꯦꯟꯅꯕ ꯀꯩꯅꯣ ꯇꯧꯗꯦ ꯑꯩꯈꯣꯏꯗ ꯆꯥꯔꯁꯨ ꯌꯥꯏ ꯃꯔꯨ ꯌꯥꯏ ꯌꯥꯏꯗꯦ ꯑꯗꯨꯕꯨꯗꯤ ꯑꯉꯥꯡ ꯑꯃ ꯌꯥꯎꯔꯅꯤ ꯑꯗꯨ ꯊꯣꯛꯄꯁꯤꯀꯣ ꯈꯤꯇꯪ ꯀꯩꯅꯣ ꯇꯧꯕ ꯑꯩꯗꯣ ꯑꯗꯨꯅ ꯌꯥꯏ ꯌꯥꯏ ꯑꯩꯈꯣꯏꯗ ꯆꯥꯁꯤ ꯃꯔꯨꯞ ꯑꯗꯨꯝ ꯐꯩ ꯑꯗꯨꯅ ꯐꯩ ꯅꯪꯅ ꯆꯥꯅꯤꯡꯕ ꯏꯟꯁꯥꯡ ꯑꯃ ꯍꯥꯏꯇꯥꯔꯦ ꯑꯗꯨꯝ ꯍꯥꯏꯕꯤꯔꯛꯑꯣ ꯑꯗꯨꯒ ꯎꯝ ꯌꯥꯏ ꯌꯥꯏ ꯑꯗꯨꯒ ꯐꯖꯅ ꯁꯦꯝꯃꯗꯣꯏꯅꯤ
ꯀꯔꯤ
ꯎꯝ ꯏꯟꯁꯥꯡꯕꯨ ꯍꯥꯏꯕ ꯁꯣꯝꯗ ꯆꯥꯅꯤꯡꯕꯗꯣ ꯐꯖꯅ ꯁꯦꯠꯂꯒ ꯆꯥꯔꯖ ꯖꯦꯕ
ꯎꯝ ꯌꯥꯏꯌꯦ ꯌꯥꯏꯌꯦ ꯃꯔꯨꯞ ꯅꯣꯡꯃ ꯇꯤ ꯂꯩꯕꯥ ꯅꯨꯃꯤꯠꯇ ꯀꯣ ꯑꯦꯟꯁꯥꯡꯒꯤ ꯃꯔꯨꯞꯅ ꯆꯥꯅꯤꯡꯕ ꯃꯊꯦꯜꯗꯣ ꯑꯩ ꯆꯥꯅꯅꯣ ꯑꯩꯅ ꯆꯥꯅꯤꯡꯉꯤꯅ ꯀꯩꯅꯣ ꯍꯥꯏꯅꯔꯒ
ꯃꯥꯅꯤ- ꯃꯥꯅꯤ꯫
ꯎꯝ꯫
ꯃꯔꯨꯞ ꯑꯗꯨꯅꯤ ꯑꯁ ꯍꯧꯖꯤꯛꯇꯤ ꯅꯨꯡꯗꯥꯡ ꯅꯨꯡꯗꯥꯡꯁꯤ ꯑꯩꯈꯣꯏ ꯁꯣꯝꯗ ꯃꯔꯨꯞ ꯀꯩꯅꯣ ꯇꯧꯕꯒꯤ ꯑꯩꯈꯣꯏꯒꯤ ꯃꯃꯥꯡꯗ ꯑꯩꯈꯣꯏ ꯂꯥꯏꯀꯣꯜ ꯑꯃ ꯂꯩꯕꯗꯣ ꯀꯥꯎꯅꯃ ꯑꯗꯨꯗ ꯑꯩꯈꯣꯏ ꯍꯧꯖꯤꯛ ꯑꯁ ꯀꯩꯅꯣ ꯇꯧꯕꯒꯤ ꯀꯔ꯭ꯤꯛꯀꯦꯠ ꯁꯥꯟꯅꯕꯒꯤ ꯃꯣꯏꯒꯤ ꯇꯣꯅꯥ ꯃꯦꯟ ꯑꯃ ꯇꯧꯔꯤ ꯅꯨꯡꯗꯥꯡ ꯅꯨꯡꯗꯥꯡꯁꯤ
ꯑꯣ꯫
ꯑꯉꯥꯡ ꯖꯤꯡꯗꯤ ꯌꯦꯡꯕ ꯌꯥꯝ ꯂꯥꯛꯅꯩ ꯍꯧꯖꯤꯛ ꯑꯗꯨ ꯑꯗꯨꯅ ꯑꯩꯁꯨ ꯑꯉꯥꯡ ꯀꯩꯀꯩ ꯇꯨꯝꯃꯒ ꯆꯠꯄ ꯍꯥꯏꯇꯥꯔꯦ ꯃꯤꯗꯥꯡ ꯆꯥꯇꯣꯑꯒ ꯋꯥꯛꯀꯤꯡ ꯑꯣꯏꯅ
ꯑꯣ ꯆꯠꯂꯦ ꯍꯥꯏꯔꯕ?
ꯑ ꯍꯣꯏ - ꯍꯣꯏ ꯌꯦꯡꯕ ꯆꯠꯄ ꯍꯥꯏꯇꯥꯔꯦ꯫
ꯎꯝ꯫
ꯇꯤꯝꯁꯤ ꯑꯍꯩ- ꯍꯩꯕ ꯇꯤꯝ ꯌꯥꯝ ꯂꯥꯛꯑꯦ ꯍꯥꯏꯇꯥꯔꯦ ꯑꯩꯈꯣꯏꯒꯤ
ꯀꯥꯏ- ꯀꯥꯏꯗꯦꯏ ꯃꯤ ꯂꯥꯛ ꯏꯅꯣ ꯍꯥꯏꯖꯤꯕꯨ ꯃꯔꯨꯞ?
ꯑꯁꯂꯝ ꯁꯤ ꯑꯗꯨꯝ ꯁꯨꯔꯦ ꯍꯥꯏꯇꯥꯔꯦꯅꯦ ꯑꯩꯈꯣꯏꯒꯤ ꯗꯤꯁꯇ꯭ꯔꯤꯛ ꯈꯨꯗꯤꯡꯒꯤ ꯍꯥꯏꯇꯥꯔꯦ ꯂꯝ ꯑꯗꯨꯝ ꯌꯥꯎꯔꯦ ꯍꯥꯏꯇꯥꯔꯦ꯫
ꯑꯣ ꯃꯈꯥꯗ ꯁꯥꯟꯅꯕꯤ ꯀꯩꯅꯣ ꯃꯦꯠꯁ ꯑꯗꯨꯝ ꯁꯥꯟꯅꯩꯔꯕ?
ꯃꯥꯅꯦ - ꯃꯥꯅꯦ ꯃꯈꯥꯗ꯫
ꯊꯣꯝ ꯌꯥ ꯗꯕꯤꯗ꯫
ꯍꯣꯏ - ꯍꯣꯏ ꯑꯗꯨꯃꯥꯏꯅ ꯇꯧꯔꯦ꯫
ꯑꯣ ꯐꯩ ꯑꯗꯨꯗꯤ ꯑꯅꯧꯕ ꯃꯈꯜꯅꯤꯅꯦ ꯑꯗꯨꯗꯤ꯫
ꯑꯣꯏ ꯇꯥꯏ ꯃꯣꯏ
ꯐꯔ ꯌꯥꯎꯁꯨꯣꯏꯁ
ꯃꯔꯨꯞ ꯍꯥꯍꯥ ꯃꯔꯨꯞ ꯑꯩꯁꯤ꯫ ꯌꯥꯎꯕ ꯌꯥꯎ ꯌꯥꯎꯅꯤꯡꯉꯅ ꯑꯩꯈꯣꯏꯒꯤ ꯀꯩꯅꯥꯏꯅ ꯇꯧꯕ ꯍꯥꯏꯇꯥꯔꯦꯅꯦ ꯌꯥꯎꯗ꯭ꯔꯔꯤ ꯍꯪꯥꯡꯪꯒ ꯌꯦꯁ ꯕꯅꯤꯅ ꯎꯒꯁꯤ ꯐꯔꯒ ꯇ ꯌꯥꯎꯗ꯭ꯔꯦ ꯃꯔꯨꯁꯨ ꯅꯣꯡꯃ ꯌꯦꯡꯕ ꯂꯥꯛꯑꯣ ꯀꯩꯅꯣ
ꯑꯦ ꯂꯥꯛꯀꯦ ꯃꯣꯏ ꯄꯥꯔ ꯃꯗꯁꯦ ꯌꯦꯉꯜ
ꯃꯩꯒ ꯐꯖꯅ ꯊꯥꯜꯂꯒ ꯃꯣꯏ ꯐꯝꯃꯐꯝ ꯀꯩꯀꯩ ꯐꯖꯅ ꯁꯦꯝꯃꯦꯕ ꯋꯥꯃꯤꯂꯄꯆꯦꯗꯒ ꯑꯩꯈꯣꯏ ꯆꯥꯅ ꯊꯛꯅꯕ ꯑꯆꯥꯄꯣ ꯀꯩ ꯀꯩꯇꯪ ꯌꯣꯜꯂꯦ ꯃꯣꯏꯒꯤ ꯂꯄꯗ ꯦ ꯐꯔꯦ
ꯑꯗꯨꯃꯥꯏꯅ ꯇꯧꯔꯛꯎ ꯍꯥꯏꯁꯦ
ꯑꯁ ꯑꯅꯧꯕ ꯏꯁꯇꯥꯏꯜꯅꯤꯅ ꯃꯣꯏꯒꯤ ꯀꯩꯅꯣꯁꯦ ꯁꯥꯟꯅꯁꯤ ꯑꯩꯈꯣꯏꯒꯤ ꯃꯤꯅ ꯇꯔꯨ ꯇꯔ ꯁꯥꯟꯅꯕꯤꯗꯣ
ꯎꯝ
ꯃꯣꯏ ꯀꯣꯏ ꯁꯥꯟꯅꯕ ꯍꯥꯏꯇꯥꯔꯦ ꯑꯩꯈꯣꯏ ꯋꯥꯡꯅ ꯊꯣꯡꯕ ꯎꯝ ꯋꯥꯡꯅ ꯊꯣꯡꯕꯁꯨ ꯌꯥꯗꯦꯕ ꯃꯣꯏꯁꯦꯔꯨꯜꯁꯦ ꯎꯝ ꯋꯥꯡꯅ ꯊꯣꯕꯤꯗꯨ ꯑꯣ ꯋꯥꯡ ꯊꯣꯡꯕ ꯍꯥꯏꯗꯤ ꯋꯥꯡꯅ ꯑꯅꯤ ꯊꯣꯡꯕ ꯅꯨꯃꯤꯁꯤ ꯀꯤꯕꯤꯅꯦ ꯃꯣꯏ ꯇꯣꯏꯁꯦ ꯑꯗꯣ ꯃ ꯈꯥ ꯑꯗꯨ ꯁꯣꯃꯅꯤ ꯃꯕ ꯑꯗꯨꯃꯥꯏꯅ ꯇꯧꯕ ꯅꯤꯗ
ꯑꯗꯨ ꯅꯨꯡꯉꯥꯏꯅꯤ ꯀꯩꯅꯣ ꯑꯗꯨꯗꯤ ꯑꯩꯈꯣꯏꯁꯨ ꯊꯣꯡ ꯉꯝꯅꯤ ꯀꯩꯅꯣꯗꯤ
ꯍ ꯌꯥꯗꯣꯅꯤ ꯌꯥ ꯍꯥꯏꯆꯦ
ꯅꯣꯡꯃꯩ ꯁ ꯌꯥꯎꯔꯛꯔꯦ ꯍꯧꯖꯤ ꯑꯩꯈꯣꯏ ꯊꯤꯝ ꯇꯣꯖꯔ ꯍꯧꯖꯤ
ꯑꯗꯨꯝ ꯂꯥꯎ ꯃꯔꯁꯨ ꯄꯥꯝꯅꯤꯅ ꯅꯣꯏꯅ ꯌꯥꯎ ꯍꯣꯏ ꯃꯔꯨꯞꯅ ꯌꯥꯎꯒꯦꯗꯪ ꯍꯥꯏꯕꯗ ꯑꯗꯨꯝ ꯃꯔꯨꯞ ꯑꯗꯨꯝ ꯍꯥꯏꯅꯒꯦ ꯌꯥꯅꯤꯕ ꯑꯈꯣꯏꯒꯤ ꯂꯩꯀꯥꯏꯒꯤ ꯑꯉꯥꯡꯁꯤ ꯌꯥꯝ ꯌꯥꯎꯋꯦꯕ ꯑꯗꯨꯗ
ꯎꯝ ꯎꯝ
ꯃꯣꯏꯗ ꯑꯗꯨꯝ ꯍꯥꯏꯅꯔꯒ ꯃꯔꯨꯞꯅ ꯑꯄꯥꯝꯕ ꯇꯤꯝꯗꯨꯗ ꯑꯗꯨꯝ ꯌꯥꯎꯕ ꯖꯣꯏꯟ ꯇꯧꯕ ꯌꯥꯏꯌꯦꯕ
ꯑꯣ ꯕꯣꯜ ꯂꯪꯕꯅ ꯀꯃꯥꯏꯅ ꯂꯪꯒꯦ ꯃꯔꯨꯞ ꯑꯗꯨꯒꯤ ꯑꯗꯨꯕꯣ
ꯑꯗꯨꯝ ꯕꯣꯜ ꯂꯪꯕ ꯑꯗꯨꯝ ꯍꯥꯟꯅ ꯑꯩꯈꯣꯏ ꯂꯪꯕ ꯑꯗꯨꯃꯥꯏꯅ ꯂꯪꯉꯦ ꯍꯥꯏ ꯑꯗꯨꯝ ꯍꯣꯏ ꯑꯗꯨꯃꯥꯏ ꯍꯥꯏ ꯇꯥꯔꯦ
ꯑꯣ ꯍꯣꯏ ꯆꯨꯗ ꯌꯥꯗꯦꯕ ꯊꯔꯣ ꯂꯪꯕ ꯌꯥꯗꯔꯦꯕ
ꯍꯣꯏ ꯍꯣꯏ ꯝꯄꯤꯔꯤꯌꯔ ꯀꯩꯀꯩ ꯐꯖꯅ ꯂꯩꯔꯒ ꯍꯥꯏꯇꯥꯔꯦ ꯑꯗꯨꯝ ꯂꯪꯍꯜꯂꯦ ꯅꯤꯌꯣꯝꯗꯤ ꯐꯖꯅ ꯍꯣꯏ ꯅꯤꯌꯣꯝꯕꯨꯗꯤ ꯐꯖꯅ ꯑꯗꯨꯝ ꯎꯝ ꯔꯥꯎꯟ ꯂꯪꯕꯗꯨ ꯑꯗꯨꯝ ꯐꯖꯅ ꯂꯪꯍꯜꯂꯦꯕ ꯍꯥꯏꯇꯥꯔꯦ ꯑꯦꯝꯄꯤꯌꯔꯒ ꯀꯩꯀꯩꯒ ꯐꯖꯅ ꯂꯩꯔꯒ ꯍꯥꯏꯇꯥꯔꯦ
ꯑ
ꯗ ꯀꯥꯏꯒꯤꯗꯔꯦꯕ
ꯎꯝ ꯋꯥꯟ ꯊꯣꯡꯉ ꯉꯥꯛꯄ ꯈꯛꯇꯅꯤ ꯑꯗꯨꯗꯤ ꯑꯗꯨꯗꯤ ꯑꯩꯈꯣꯏ ꯇꯦꯁ ꯁꯥꯅ
ꯎꯝ ꯌꯥꯏ ꯌꯥꯏ ꯑꯗꯨꯅꯤ ꯌꯥꯝ ꯐꯔꯅꯤ ꯇꯦꯁ ꯀꯩꯒꯃ ꯁꯥꯟꯅꯕ ꯌꯥꯏ ꯆꯍꯤꯗꯤ ꯂꯩ ꯃꯈꯥꯒꯤꯗꯤ ꯂꯩꯌꯦꯕ ꯕ ꯃꯊꯛꯀꯤ ꯌꯥꯗꯕ ꯎꯝ ꯎꯝ ꯃꯈꯥꯒꯤ ꯌꯥꯕ ꯃꯔꯨꯞꯇꯤ ꯍꯥꯟꯗꯩꯁꯨ ꯇꯦꯁ ꯀꯩ ꯀꯩ ꯁꯥꯟꯅꯕ ꯉꯥꯛꯄ ꯈꯣꯠꯄ ꯌꯥꯝ ꯄꯥꯝꯖꯕꯅꯤꯅ ꯑꯗꯨꯝ ꯃꯔꯨꯞ ꯅ ꯈꯔ ꯌꯣꯟ ꯂꯣꯏ ꯌꯧꯅꯤꯗ ꯕꯥꯎꯟꯗ꯭ꯔꯤꯗꯒꯤ ꯅꯛꯄꯅꯤꯅꯕ
ꯎꯝ ꯌꯥꯅꯤ ꯑꯗ ꯅꯣꯡꯃ ꯂꯥꯛꯀꯦ ꯀꯩꯅꯣ
ꯄꯩꯁꯥꯁꯨ ꯆꯥꯎꯋꯦ ꯃꯣꯏ ꯁꯤꯡꯅꯔꯤꯗꯣ ꯃꯣꯏ ꯇꯣꯔꯅꯥꯃꯦꯟꯗꯣ ꯍꯥꯏꯇꯥꯔꯦ
ꯑ ꯅꯨꯃꯤꯠ ꯈꯨꯗꯤꯡ ꯁꯤꯡꯅꯩꯔꯣ ꯄꯩꯁꯥ ꯊꯥꯅꯔꯒ
ꯑꯍꯣꯏ ꯅꯨꯃꯤꯠ ꯈꯨꯗꯤꯡꯒꯤ ꯍꯥꯏꯇꯥꯔꯦ
ꯎꯝ
ꯍꯣꯏ ꯃꯔꯨꯞ ꯎꯝ ꯋꯥꯔꯤꯁꯨ ꯌꯥꯝ ꯅꯨꯡꯉꯥꯏꯔꯦ ꯑꯉꯥꯡꯁꯦ ꯑꯝꯇ ꯀꯩꯅꯣ ꯇꯧꯔꯦ ꯀꯥꯞꯄ ꯃꯥꯜ ꯑꯝꯇ ꯌꯦꯡꯁꯤꯜꯂꯨꯒꯤꯒꯦ ꯎꯝ ꯊꯝꯃꯦ ꯊꯝꯃꯦ
ꯎꯝ